ꯅꯪ ꯊꯕꯛ ꯆꯠꯇꯧ ꯂꯩꯕ꯭ꯔꯣ ꯎꯝ
ꯅꯨꯄꯥꯅ ꯐꯣꯟꯅꯤ
ꯑꯣ ꯆꯠꯇ꯭ꯔꯗꯤ ꯋꯥꯋꯀꯤꯡꯒ ꯁꯨꯝ ꯆꯧꯁꯤꯔꯅ ꯍꯥꯏꯒꯦ ꯇꯧꯅꯤ
ꯏꯃꯥꯟꯅꯕꯤ ꯑꯩꯒ ꯂꯩꯃꯤꯟꯅꯕꯗꯣ ꯃꯥ ꯀꯩꯅꯣ ꯇꯧꯅꯤ ꯍꯥꯏꯍꯧꯕꯅꯦ
ꯑꯣ ꯃꯥ ꯆꯠꯇꯣꯏꯔꯣ
ꯑ ꯃꯥ ꯅꯪꯒꯤ ꯁꯦꯟꯗꯜ ꯑꯃ ꯅꯥꯟ ꯅꯃꯥꯟꯅꯕꯤꯒꯤ ꯃꯆꯦꯅ ꯂꯩꯔꯛꯄꯗꯣ
ꯎꯝ
ꯑꯗꯨ ꯀꯃꯥꯏꯅ ꯑꯣꯏꯔꯤꯒꯦ ꯑꯗꯨ ꯌꯥꯗ꯭ꯔꯕ
ꯌꯥꯕꯨꯗꯤ ꯌꯥꯔꯤ ꯑꯗꯣꯥ ꯈꯨꯒꯥꯗꯣ ꯅꯥꯟꯊꯣꯛꯇꯣꯔꯦ ꯑꯗꯣ ꯇꯣꯡꯕꯕꯨꯗꯤ ꯌꯥꯝ ꯅꯨꯡꯉꯥꯏꯕ ꯃꯣꯟ ꯃꯣꯟ ꯂꯥꯎꯔꯒ ꯑꯗꯨ ꯈꯨꯒꯥꯗꯨ ꯅꯥꯟꯊꯣꯔꯛꯇꯣꯔꯦ ꯐꯖꯤ ꯎ ꯐꯣꯠꯆꯤꯜꯍꯧꯗ꯭ꯔꯗꯤ ꯑꯗꯨꯝ ꯇꯥꯔꯛꯑꯅꯤ ꯃꯈꯥꯗꯣ
ꯎꯝ ꯃꯊꯪꯗꯥ ꯕꯖꯥꯔ ꯆꯠꯄꯥꯗꯥꯗꯤ ꯑꯩ ꯀꯩꯅꯣ ꯐ꯭ꯂꯦꯠ ꯍꯥꯏꯗꯤ ꯑꯃꯥ ꯑꯃꯨꯕ ꯑꯣꯏ ꯇꯧꯕ ꯑꯃ ꯂꯩꯗꯥ ꯌꯥꯔꯥꯔꯣꯏ
ꯍꯣꯏ ꯍꯥꯏꯗꯤ ꯆꯨꯝꯅ ꯇꯣꯡꯕꯩꯗꯤ ꯐꯂꯦꯠꯀꯨꯝꯕꯥꯅ ꯅꯨꯡꯉꯥꯏꯌꯦꯕꯥ
ꯑꯗꯣ ꯐ꯭ꯂꯦꯠꯁꯤꯁꯨ ꯑꯉꯧꯕ ꯂꯩ ꯑꯗꯣ ꯑꯉꯧꯕ ꯑꯩꯗꯣ ꯄꯥꯝꯗ꯭ꯔꯦ ꯈꯨꯅꯤꯡ ꯈꯤꯇꯪ ꯌꯥꯎꯋꯦꯕ ꯑꯩꯅ ꯂꯩꯔꯛꯏꯗꯣ ꯑꯗꯣ ꯈꯨꯅꯤꯡ ꯌꯥꯎꯕꯗꯨꯗꯤ ꯑꯃꯥ ꯁꯥꯡꯅ ꯆꯠꯂꯛꯑꯥꯗꯤ ꯋꯥꯏꯗꯥꯅ
ꯋꯥꯏꯑꯦ ꯑꯁ ꯈꯣꯡ ꯈꯣꯡ ꯅꯥꯕꯅꯦ ꯁꯥꯡꯅ ꯆꯠꯄꯥꯗ
ꯈꯤꯇꯪ ꯈꯛ ꯌꯥꯎꯕꯗꯨ ꯕꯧ ꯁꯥꯡꯅ ꯆꯠꯂꯛꯑꯗꯤ ꯋꯥꯏꯌꯦꯕꯥ ꯑꯗꯨꯅ ꯄꯨꯔꯥ ꯐ꯭ꯂꯦꯠꯇꯣ ꯑꯗꯨ ꯑꯣꯏꯅ ꯑꯃꯥ ꯂꯩꯗꯥ ꯌꯥꯔꯔꯣꯏ
ꯃꯥꯅꯦ ꯑꯩꯗꯤ ꯇꯣꯡ ꯉꯝꯗꯦ ꯈꯔꯥ ꯌꯥꯎ
ꯑꯣ ꯑꯈꯣꯏꯅ ꯅꯍꯥꯟ ꯃꯤꯒꯤ ꯏꯟꯗꯛꯁꯟ ꯋꯥꯏꯔꯥ ꯆꯥꯛꯍꯟꯕꯗꯣ ꯑꯗꯨꯁꯨ ꯍꯪꯉꯨꯔꯥꯖꯦꯅꯥ ꯍꯥꯏꯅꯒꯨꯝ ꯇꯧꯕꯅꯦ ꯀꯩꯒꯤꯅꯣ ꯍꯥꯏꯔꯥ ꯃꯤꯗꯨꯅ ꯍꯪꯉꯛꯑꯦꯅꯥ
ꯍꯣꯏ ꯍꯪꯉꯥꯖꯦ ꯑꯗꯨꯒꯥ
ꯑꯗꯨꯒꯤ ꯆꯠꯄꯗꯥꯔꯥ ꯀꯩꯅꯣ ꯑꯣꯏꯅ ꯇꯧꯔꯒꯦ ꯍꯥꯏꯗꯤ ꯂꯩꯔꯛꯑꯥꯒꯦ
ꯂꯩꯔꯛꯑꯣ ꯑꯗꯨꯅꯦ ꯃꯤ ꯀꯨꯏꯃꯟꯒꯥꯔꯦ ꯃꯥꯒꯤꯗꯣ ꯑꯗꯨꯅ ꯍꯪꯉꯛꯏꯅꯦ
ꯍꯪꯉꯛꯏꯅꯦ ꯃꯥꯁꯨ ꯀꯨꯏꯕꯩ ꯅꯠꯇꯥꯕ ꯃꯥ ꯍꯟꯗꯛ ꯃꯊꯪ ꯍꯞꯇꯥꯗꯥꯗꯤ ꯀꯔꯤ ꯌꯨꯝ ꯆꯠꯅꯤ ꯍꯥꯏꯕ꯭ꯔꯥ ꯆꯠꯂꯥꯅꯤ ꯄꯨꯔꯥ ꯍꯣꯡꯉꯥꯅꯤ ꯍꯥꯏꯕꯔꯥ ꯀꯩꯅꯣꯝ ꯍꯥꯏ
ꯃꯥꯗꯣ ꯄꯨꯔꯥ ꯂꯣꯏꯔꯥꯕꯅꯦ ꯎꯝ ꯂꯣꯏꯔꯥꯕꯅꯦꯕꯥ ꯄꯨꯡꯂꯣꯏ
ꯍꯣꯏ ꯑꯗꯨꯅ ꯃꯥ ꯆꯠꯂꯥꯅꯤꯅꯥ ꯍꯥꯏꯕ
ꯃꯥ ꯄꯣꯠ ꯆꯩꯗꯣ ꯂꯣꯏ ꯄꯨꯊꯥꯒꯤꯗꯣꯏ ꯑꯣꯏꯔꯝꯅꯦꯕꯥ
ꯎꯝ ꯄꯨꯛꯁꯦ ꯉꯁꯤꯗꯤ ꯇꯪꯉꯥ ꯂꯩꯔꯦ ꯀꯩꯅꯣ ꯈꯣꯡ ꯍꯥꯝꯗꯕꯒꯤ
ꯃꯣꯏ ꯈꯥꯔꯥ ꯊꯣꯛꯇꯣꯛꯑꯣ
ꯉꯔꯥꯡ ꯐꯣꯟꯗꯥ ꯎꯔꯝꯕꯥꯅꯦ ꯍꯥꯏꯗꯤ ꯃꯣꯏ ꯌꯥꯝ ꯀꯟ ꯈꯥꯝꯖꯥꯟꯕꯗꯣ ꯄꯨꯛ ꯌꯥꯝ ꯀꯪꯊꯣꯛꯀꯜꯂꯦꯅꯥ
ꯈꯥꯡꯖꯟꯕ ꯅꯠꯇꯤꯌꯦ ꯑꯗꯨꯁꯨ ꯀꯩꯅꯣ ꯇꯧꯔꯛꯇꯥꯕ ꯑꯗꯨꯒꯥ ꯈꯣꯡꯁꯨ ꯍꯥꯝꯃꯨ ꯌꯥꯗꯕ
ꯑꯁ ꯅꯪꯒꯤꯁꯤ ꯂꯣꯏ ꯁꯨꯔꯦ ꯏꯁꯤꯡ ꯑꯁꯥꯕ ꯈꯔꯥ ꯊꯛꯆꯜꯂꯨ
ꯏꯁꯤꯡ ꯑꯁꯥꯕꯁꯦ ꯉꯁꯥꯏꯗꯤ ꯈꯤꯇꯪ ꯊꯛꯄꯅꯦ ꯍꯧꯖꯤꯛ ꯑꯃꯨꯛ ꯊꯛꯑꯥ ꯆꯠꯈꯤꯒꯦ ꯑꯋꯣꯏꯕ
ꯍꯣ ꯑꯩꯅ ꯂꯨꯝꯃꯥꯒ ꯊꯝꯃꯝꯕꯥꯅꯦꯕ ꯅꯪꯒꯤ ꯕꯣꯇꯜ ꯏꯁꯤꯡ ꯑꯁꯥꯕ ꯍꯥꯟꯅꯕꯗꯨꯗ ꯍꯥꯜꯂꯝꯕꯅꯦ ꯈꯔ ꯏꯪ ꯈꯔ ꯏꯪꯍꯜꯂꯥꯒꯔꯥ ꯀꯩꯅꯣ ꯊꯥꯛꯑꯣ ꯄꯤꯛꯊꯟꯅꯥ ꯍꯥꯜꯂꯝꯃꯥꯕꯅꯤ
ꯎꯝ ꯍꯣꯏ ꯍꯣꯏ ꯑꯩ ꯌꯦꯡꯉꯥꯒꯦ ꯍꯧꯖꯤꯛ ꯋꯥꯔꯤ ꯁꯥꯟꯅꯕ ꯂꯣꯏꯔꯥꯒ
ꯑꯗꯣ ꯅꯪ ꯂꯥꯏꯔꯤꯛꯀꯥꯗꯤ ꯉꯁꯤꯒꯤ ꯀꯌꯥꯝ ꯄꯥꯔꯒꯦ
ꯍꯥ ꯉꯁꯤ ꯑꯩꯒ ꯂꯩꯃꯤꯟꯅꯕ ꯏꯃꯥꯟꯅꯕꯤꯗꯨꯅ ꯉꯁꯥꯏ ꯍꯥꯏ ꯑꯍꯨꯝ ꯃꯔꯤ ꯊꯣꯛꯄꯗꯣ ꯃꯥꯅ ꯑꯅꯤꯃꯨꯛꯇꯤ ꯇꯥꯛꯊꯣꯛꯈ꯭ꯔꯕꯅꯤ
ꯑꯣ ꯑꯗꯨꯗꯤ ꯈꯔꯥꯗꯤ ꯄꯥꯔꯦ ꯑꯗꯣ ꯅꯈꯣꯏ ꯑꯗꯨꯝ ꯈꯒꯥ ꯄꯥꯊꯣꯛꯑꯥꯒꯥ ꯍꯣꯔꯦꯟꯒꯥ ꯈꯔꯥ ꯄꯥꯊꯣꯛꯑꯥꯒ ꯑꯗꯨꯝ ꯌꯥꯅꯤꯗꯥ
ꯍꯣꯔꯦꯟ ꯅꯨꯡꯗꯥꯡꯗꯤ ꯑꯩꯉꯣꯟꯗꯥ ꯇꯥꯛꯍꯟꯅꯤꯅ ꯃꯥ ꯁꯤꯡꯉꯥ ꯂꯩꯒ꯭ꯔꯥꯕꯅꯦ
ꯇꯥꯛꯑꯣ ꯃꯥ ꯅꯪꯉꯣꯟꯗꯥ ꯑꯪꯀꯥ ꯈꯣꯠꯄꯗꯣ
ꯑꯥ ꯃꯥ ꯑꯗꯨꯗ ꯃꯤꯡꯖꯦꯜ ꯌꯦꯡꯕ ꯆꯠꯈꯤꯕꯅꯦ
ꯑꯣ ꯐꯖꯩ ꯐꯖꯩ
ꯑꯥ ꯌꯦꯡꯉꯣ
ꯌꯦꯡꯉꯦ
ꯑꯗꯣ ꯍꯣꯔꯦꯟ ꯅꯨꯡꯗꯥꯡꯗꯤ ꯀꯩ ꯆꯥꯖꯦ ꯍꯥꯏꯅꯣ
ꯍꯣꯔꯦꯟ ꯅꯨꯡꯗꯥꯡꯁꯦ ꯉꯁꯤꯁꯦ ꯊꯥꯡꯖꯥ ꯑꯣꯏꯔꯝꯅꯤ
ꯀꯩꯝ ꯄꯤꯔꯣꯏ ꯉꯁꯤ ꯌꯦꯟ ꯊꯣꯡꯕ ꯑꯗꯨꯝ ꯆꯥꯅꯤꯡꯉꯦ ꯑꯩꯗꯤ ꯏꯁꯥꯁꯦ
ꯀꯩꯝ ꯄꯤꯔꯣꯏ ꯑꯗꯨꯨꯅꯥ ꯑꯈꯣꯏꯒꯤ ꯑꯔꯩꯕ ꯎ ꯃꯣꯔꯣꯛ ꯀꯩꯀꯥꯗꯣ ꯏꯁꯥꯅ ꯃꯦꯠꯂꯥꯒ ꯆꯥꯖ ꯇꯥꯕ ꯉꯥꯁꯨ ꯉꯁꯥꯏ ꯁꯤꯡꯖꯨ ꯆꯥꯊꯣꯛ ꯍꯣꯢ
ꯉꯥꯁꯨ ꯆꯥꯊꯣꯛꯈ꯭ꯔꯦ ꯑꯗꯣ ꯉꯁꯤꯁꯦ ꯑꯍꯥꯎꯕꯤꯗꯤ ꯇꯥꯔꯝꯒꯗ꯭ꯔꯥ
ꯑꯥ ꯑꯍꯥꯎꯕꯤꯗꯤ ꯇꯥꯗꯣꯏꯅꯦ ꯑꯗꯣ ꯃꯥ ꯉꯔꯥꯡ ꯊꯣꯡꯗꯣꯛꯈꯤꯕꯩ ꯑꯃꯨꯛ ꯊꯣꯡꯉꯣꯏꯗꯣꯏꯖꯥꯠꯂꯥ ꯈꯪꯗꯦ ꯊꯣꯡꯐꯝꯗꯤ ꯊꯣꯛꯄꯅꯦ
ꯑꯁ ꯊꯣꯡꯕꯤꯔꯛꯑꯗꯤ ꯐꯅꯤꯗ
ꯊꯣꯡꯉꯛꯇꯧꯗꯤ ꯃꯥꯜꯂꯦ ꯉꯁꯥꯏ ꯑꯌꯨꯛꯇꯣ ꯑꯗꯨꯝ ꯍꯥꯎꯇꯕꯤꯗꯣ ꯊꯣꯡꯉꯦꯕ ꯑꯗꯨꯗꯨꯅ ꯊꯣꯡꯉꯝꯗꯧꯗꯤ ꯃꯥꯜꯂꯦ
ꯑꯧ ꯑꯗꯨꯅꯦ ꯃꯥ ꯊꯣꯡꯕꯤꯔꯗꯤ ꯐꯅꯤꯗ
ꯎꯝ ꯊꯣꯡ
ꯋꯥꯈꯜꯁꯦ ꯈꯔ ꯃꯥꯅ ꯊꯣꯡꯉꯝꯃꯗꯤꯀꯣ ꯍꯥꯏꯗꯤ ꯈꯤꯇꯪ ꯅꯨꯡꯉꯥꯏꯗꯅ ꯌꯨꯝꯗ ꯂꯩꯕ ꯅꯠꯇꯕ ꯑꯣꯏꯔꯁꯨ
ꯍꯥꯎꯕ ꯍꯥꯎꯇꯕ ꯃꯥꯅ ꯊꯣꯡꯉꯦ ꯍꯥꯏꯔꯗꯤ
ꯃꯥꯅ ꯊꯣꯡꯉꯦ ꯍꯥꯏꯔꯗꯤ ꯑꯩꯈꯣꯏ ꯄꯦꯟꯖꯥꯔꯦ ꯂꯣꯏꯖꯥꯔꯦ ꯅꯨꯡꯉꯥꯏꯕꯗ ꯃꯥꯅꯁꯨ ꯑꯩꯈꯣꯏꯒꯤ ꯏꯊꯤꯜ ꯈꯪꯅ ꯇꯧꯕꯤꯔꯛꯑꯥꯗꯤ ꯐꯥꯗꯕꯅꯦ
ꯃꯥ ꯐꯖꯅ ꯐꯖꯅꯗꯤ ꯁꯦꯝꯕꯅꯤ
ꯑꯩꯅ ꯋꯥꯔꯤ ꯁꯥꯟꯅꯔꯒ ꯑꯩ ꯏꯃꯥꯟꯅꯕꯤꯗꯨꯅ ꯅꯣꯡꯁꯜꯂꯝꯕꯅꯤ
ꯃꯥ ꯅꯪꯅ ꯇꯧꯕꯗꯨꯗ ꯅꯣꯛꯅꯤꯡꯉꯤ ꯑꯣꯏꯔꯝꯅꯤ
ꯃꯥꯗꯤ ꯀꯩꯅꯣꯁꯦ ꯍꯩꯇꯦ ꯍꯥꯏꯌꯦ ꯃꯩꯇꯩ ꯃꯌꯦꯛꯁꯦ ꯑꯩꯅ ꯂꯥꯏꯔꯤꯛ ꯇꯥꯛꯄꯤꯔꯒꯦ ꯇꯨꯏꯁꯟ ꯄꯤꯔꯛꯑꯣ ꯄꯩꯁꯥ ꯄꯤꯔꯛꯑꯣꯅ ꯍꯥꯏꯅꯦ
ꯄꯩꯁꯥꯗꯣ ꯁꯨꯃꯥꯏꯅ ꯇꯧꯔꯣ ꯌꯥꯝ ꯂꯧꯕꯤꯔꯨꯔꯅꯨ ꯑꯗꯨꯒ ꯉꯁꯤꯗꯤ ꯍꯦꯛꯇ ꯍꯧꯖꯤꯜꯂꯣ
ꯍꯦꯛꯇ ꯍꯧꯒꯦꯕ ꯌꯥꯗꯦ ꯀꯣꯔꯤꯌꯥ ꯑꯣꯏꯅ ꯌꯦꯡꯉꯒ ꯂꯩ ꯃꯥꯅ ꯇꯧꯔꯤꯕ
ꯅꯠꯇꯦ ꯁꯤ ꯍꯩꯍꯧꯗ꯭ꯔꯗꯤ ꯃꯥ ꯍꯌꯦꯡ ꯀꯩꯝꯇꯥ ꯆꯥꯟꯅꯔꯔꯣꯏ ꯃꯥ ꯀꯣꯔꯤꯌꯥꯗꯨꯅ ꯌꯥꯔꯣꯏ
ꯃꯥꯅꯦ ꯍꯧꯖꯤꯛꯇꯤ ꯃꯅꯤꯄꯨꯔꯤ ꯆꯥꯎꯈꯠꯂꯦꯗꯣ
ꯎꯝ ꯆꯥꯎꯈꯠꯂꯦ ꯑꯗꯨꯗꯨꯅ ꯁꯤꯒꯤ ꯃꯌꯦꯛꯁꯦ ꯁꯨꯝ ꯍꯥꯞꯀꯠ ꯂꯛꯑꯗꯣꯏꯅꯦ
ꯂꯝꯕꯤꯒꯁꯤꯅꯦ ꯂꯣꯏꯅ ꯀꯩꯅꯣ ꯁꯦꯝꯃ ꯃꯥꯜꯂꯦ ꯍꯧꯖꯤꯛꯇꯤ
ꯑꯣ
ꯑꯗꯨꯒꯅꯦ ꯍꯧꯖꯤꯛꯀꯥꯟꯁꯦ ꯑꯃꯥ ꯃꯐꯝ ꯐꯖꯕ ꯑꯃ ꯊꯥꯒꯠꯂꯛꯏꯕꯅꯦꯕ ꯑꯩꯈꯣꯏꯅ ꯆꯠ ꯑꯩꯈꯣꯏꯗꯤ ꯃꯩꯇꯩꯅꯤꯅ ꯆꯠꯄꯗ ꯀꯌꯥ ꯌꯥꯗꯕ
ꯎꯝ
ꯑꯥ ꯑꯗꯨꯗꯨꯒ ꯍꯥꯏꯗꯤ ꯑꯃꯥ ꯑꯩꯈꯣꯏꯒꯤ ꯏꯃꯥꯟꯅꯕꯤ ꯇꯝꯃꯤꯟꯅꯕ ꯑꯃꯥ ꯃꯁꯝ ꯈꯣꯏꯕ ꯑꯃꯥ ꯂꯩꯕꯗꯣ
ꯑꯣ ꯈꯪꯉꯦ ꯈꯪꯉꯦ
ꯅꯣꯏꯒꯤ ꯁꯦꯟꯗꯜꯒ ꯄꯤꯔꯛꯄꯗꯣ ꯃꯣꯏꯅ ꯆꯠꯂꯨꯕꯗꯣ
ꯍꯣ ꯍꯣꯏ ꯆꯨꯝꯃꯦ ꯃꯥꯅ ꯀꯩꯅꯣꯒ ꯎꯠꯈꯤꯗꯅ ꯄꯤ ꯑꯧ ꯐꯣꯇꯣ
ꯍꯣꯏ ꯍꯣꯏ ꯑꯗꯨꯗ ꯆꯠꯁꯦ ꯑꯩꯈꯣꯏꯁꯨ ꯂꯣꯏꯅ ꯆꯠꯄ ꯌꯥꯅꯤ ꯇꯧꯈꯤꯕꯗꯣ
ꯎꯝ
ꯑꯗꯨ ꯃꯐꯝꯗꯣ ꯆꯠꯁꯤꯌꯦ ꯈꯪꯉꯕ ꯑꯗꯨ ꯀꯩꯒꯤꯅꯣ ꯍꯥꯏꯔꯒ ꯍꯥꯏꯗꯤ ꯑꯥ ꯀꯪꯐꯥꯟꯗ ꯁꯔꯒ ꯑꯃꯥ ꯂꯩꯕꯒꯨꯝꯕꯅꯦꯒ ꯇꯧ ꯂꯩꯔꯦ ꯃꯣꯏꯅ
ꯃꯥꯅꯦ ꯑꯗꯣ ꯃꯥꯅꯗꯤ ꯑꯗꯨꯝ ꯍꯣꯏ ꯃꯤ ꯃꯩꯇꯩ ꯈꯔꯗꯤ ꯆꯠꯂꯤ ꯀꯥꯏꯅꯗꯤ ꯍꯥꯏꯕꯅꯦ ꯑꯗꯨꯨ ꯀꯤꯗꯤ ꯀꯤꯖꯩꯌꯦ
ꯀꯤꯗꯤ ꯀꯖꯩꯌꯦ ꯐꯥꯈꯒꯤ ꯅꯠꯇꯦ ꯑꯩꯈꯣꯏꯅ ꯆꯠꯂꯗꯤ ꯕꯦꯔꯥ ꯍꯦꯛꯇ ꯀꯥꯗꯣꯏꯅꯦ ꯃꯤꯅ ꯆꯠꯄꯅ ꯆꯠꯄꯅꯤ
ꯃꯥꯅꯦ ꯑꯗꯨꯒ ꯑꯩꯈꯣꯏꯗꯣ ꯐꯥꯖꯅ ꯀꯩꯅꯣ ꯇꯧꯔ ꯆꯠꯄ ꯑꯣꯏꯗꯤ ꯐꯩ ꯀꯥꯝ ꯀꯅꯥꯝꯇꯁꯨ ꯆꯠꯁꯦ ꯌꯥꯔꯣꯏ ꯑꯩꯈꯣꯏ ꯇꯪ ꯇꯥꯅꯤ
ꯑꯩ ꯍꯧꯖꯤꯛ ꯅꯪꯒ ꯋꯥꯔꯤ ꯆꯠ ꯆꯠꯇꯅ ꯁꯥꯟꯅꯩ ꯀꯩꯒꯤꯅꯣ ꯍꯥꯏ ꯄꯨꯛꯁꯦ ꯀꯟꯈꯠꯄꯩ
ꯍꯣꯏ ꯑꯗꯨꯃꯥꯏꯟ ꯇꯧꯔꯒ ꯈꯔ ꯏꯟꯊꯔꯛꯄ ꯌꯦꯡꯎ ꯃꯈꯥꯗ
ꯑꯗꯨꯗ ꯈꯔ ꯇꯥꯛꯏꯗ ꯁꯤꯔꯦꯗ ꯍꯦ ꯑꯩꯗꯤ ꯋꯥꯕꯅ
ꯅꯨꯡꯉꯥꯏꯇꯕꯅꯦ ꯏꯁꯥ
ꯑꯥ ꯁꯤꯗ ꯍꯩꯅꯧ ꯃꯌꯥꯝ ꯄꯥꯟꯕꯗꯨꯁꯨ ꯄꯥꯟꯗ꯭ꯔꯥ ꯃꯥꯜꯂꯦ
ꯄꯥꯜꯂꯝꯃꯔꯣꯏ ꯅꯪ ꯍꯣꯏ ꯍꯩꯅꯧ ꯍꯩꯅꯣꯡꯒ ꯈꯔ ꯆꯥꯥꯁꯜꯂꯗꯤꯅꯦ
ꯑꯥ ꯑꯩꯗꯤ ꯖꯥꯝꯗꯨꯁꯨ ꯍꯦꯛꯅꯤꯡ ꯑꯁ ꯍꯩꯅꯧꯒ ꯀꯨꯏꯔꯦꯀꯣ ꯑꯩꯈꯣꯏ ꯆꯥꯗꯕ ꯊꯨꯝ ꯃꯣꯔꯣꯛ ꯇꯧꯔꯒ ꯆꯥꯕꯗꯣ
ꯀꯨꯏꯔꯦꯗ ꯑꯗꯨꯒ ꯃꯈꯥ ꯊꯪꯕꯁꯨ ꯂꯣꯏꯟ ꯂꯣꯏꯁꯤꯟꯈꯤꯕꯒꯤ ꯂꯥꯝꯕ ꯇꯟꯕꯒꯤ
ꯑꯣ ꯃꯥꯅꯦ ꯑꯥꯗ ꯑꯁ ꯃꯊꯛꯀꯤ ꯃꯨꯜꯂ ꯀꯦꯜꯂꯛꯄꯁꯨ ꯅꯠꯇꯦꯅꯦ
ꯅꯠꯇꯦ ꯑꯁ ꯃꯨꯟ ꯂꯨꯕꯨ ꯌꯥꯔꯝꯗꯣꯏ ꯃꯥꯟꯗꯦꯗ ꯃꯁꯛꯇꯣ ꯇꯤꯟ ꯆꯥꯔ ꯍꯦꯛꯇ ꯀꯦꯜꯂꯝꯗꯧ ꯃꯥꯜ
ꯖꯥꯝꯅ ꯃꯔꯣꯟ ꯑꯃ ꯆꯥꯅꯤꯡꯕꯅꯦ ꯆꯥꯅꯤꯡ ꯊꯛꯅꯤꯡꯕ ꯉꯥꯛꯇ
ꯅꯣꯡꯃ ꯈꯨꯨꯜꯂꯨꯁꯦ
ꯈꯨꯜꯁꯦ ꯖꯥꯝꯗꯣ ꯐꯖꯅ ꯃꯇꯝ ꯀꯥꯏꯊꯣꯛꯑꯒ
ꯍꯣꯏ ꯑꯗꯤ ꯑꯃꯨꯣꯟꯕꯗꯨꯅ ꯍꯥꯎꯋꯦꯕ ꯑꯃꯨꯣꯟꯗꯕꯗꯤ ꯈꯥꯕ ꯀꯩꯅꯣꯝ ꯐꯛꯏꯔ ꯀꯩꯅꯣꯝ ꯇꯧꯏ
ꯑꯥ ꯁꯛꯁꯦ ꯐꯅ ꯐꯖꯕꯣꯏ ꯈꯜꯂꯝꯕꯅꯦ ꯁꯨꯝ ꯃꯤꯡꯖꯦꯜꯗ ꯌꯦꯡꯁꯤꯜꯂꯛꯑꯗꯤ ꯊꯤꯖꯤꯜꯂꯛꯑꯦꯗ
ꯍꯦ ꯉꯥꯏꯍꯥꯛ ꯑꯃꯨꯛ ꯐꯖꯔꯛꯈꯤꯅꯤ ꯑꯃ ꯈꯤꯇꯪ ꯃꯟꯙꯔꯞ ꯇꯧꯕ ꯖꯒꯗꯨꯗ ꯑꯃꯨꯛ ꯐꯖꯔꯛꯄꯅꯦ
ꯑꯗꯨꯝ ꯍꯥꯏꯗꯤ ꯑꯃ ꯒ꯭ꯂꯣꯜ ꯑꯃ ꯂꯥꯛꯄꯅꯦꯕ ꯏꯁꯥꯒꯤ ꯃꯔꯛꯇꯣ ꯂꯥꯛꯑꯒ
ꯀꯨꯆꯨ ꯀꯨꯃꯦꯟꯁꯤꯁꯨ ꯀꯩꯅꯣ ꯇꯧꯔꯦꯗ ꯏꯉꯧ ꯉꯧꯗ꯭ꯔꯦꯗ
ꯉꯧꯏ ꯉꯧꯏ ꯑꯩꯈꯣꯏꯒꯤ ꯃꯤꯠꯇ ꯉꯧꯏ ꯅꯪꯒꯤ ꯃꯤꯠꯇ ꯃꯨꯛꯁꯟꯕ ꯑꯣꯏꯔꯝꯒꯅꯤ
ꯏꯁ ꯏꯁ ꯅꯪꯅ ꯊꯥꯒꯠꯁꯜꯂꯛꯏꯕ ꯑꯃꯨꯛ
ꯍꯊꯥꯒꯠꯄ ꯅꯠꯇꯦ ꯅꯪ ꯉꯧꯔꯣ ꯉꯧꯋꯦ ꯌꯥꯝ ꯐꯖꯩ ꯀꯨꯆꯨ ꯀꯨꯃꯦꯟꯗꯨ ꯂꯪꯇ꯭ꯔꯨꯛ ꯂꯪꯉꯦ ꯍꯥꯏꯕ
ꯂꯥꯡꯅꯤ ꯅꯪ ꯂꯥꯡꯅꯤ ꯃꯤꯅ ꯂꯥꯡꯅꯁꯤꯗꯤ ꯅꯪꯅ ꯈꯪꯗꯦ ꯑꯩꯈꯣꯏ ꯑꯃꯨꯕ ꯂꯤꯠꯄꯩ ꯅꯣꯏꯕꯁꯤꯗꯤ ꯀꯌꯥ ꯈꯪꯗ꯭ꯔꯦ ꯅꯣꯏꯕꯗꯤ ꯅꯣꯏꯕꯅꯤ
ꯃꯤ ꯃꯤꯒꯤꯗꯤ ꯈꯪꯗꯦ ꯑꯩ ꯑꯩꯅ ꯎꯕꯗ ꯅꯪꯗꯤ ꯂꯪꯉꯦꯍ‌ꯦ
ꯑꯩꯅ ꯀꯩ ꯀꯩꯅꯣ ꯇꯩꯕꯩ ꯑꯣꯏꯔꯝꯅꯤꯌ‌ꯦ
ꯅꯠꯇꯦ ꯅꯠꯇꯦ ꯃꯁꯥꯒꯤꯅꯤ ꯑꯗꯨ ꯅꯪ ꯉꯧꯕꯒꯤ ꯗ꯭ꯔꯦꯁ ꯁ‌ꯦꯠꯄꯁꯨ ꯌꯥꯝ ꯄꯛꯑꯦ ꯅꯪꯗꯤ ꯌꯥꯝ ꯄꯛꯁꯜꯂꯛꯑꯦ ꯍꯟꯗꯛꯇꯤ
ꯏꯁ ꯍꯟꯗꯛꯇꯤ ꯒ꯭ꯂꯣ ꯑꯃ ꯂꯥꯛꯄ꯭ꯔꯥ
ꯂꯥꯛꯑꯦ ꯄꯨꯔꯥ ꯑꯅꯧꯕ ꯁꯛꯂꯣꯟ ꯑꯃꯅꯤ ꯅꯪꯅ ꯍꯣꯡꯉꯁꯦ ꯍꯥꯟꯅꯗꯤ ꯃꯥꯏ ꯎꯝ ꯍꯥꯟꯅꯗꯤ ꯃꯥꯥꯏꯒꯗꯨ ꯎꯔꯤꯡ ꯎꯇꯨꯞ ꯑꯃꯨꯛ ꯆꯥꯎꯕ ꯊꯣꯝꯕꯗꯣ ꯍꯧꯖꯤꯛꯇꯤ ꯁꯤꯠ ꯅꯥꯜꯂꯦ
ꯍꯣꯏ ꯍꯧꯖꯤꯛꯇꯤ ꯈꯔ ꯐꯔꯕꯗꯤ ꯃꯥꯜꯂꯦ ꯅꯪ ꯅꯃꯥꯟꯅꯕꯤ ꯑꯃ ꯅꯝꯕꯔ ꯇꯦꯟꯗ ꯂꯩꯕꯗꯣ ꯑꯗꯨꯗꯤ ꯌꯨꯝꯗꯩꯍꯜꯂꯛꯑꯕ
ꯍꯜꯂꯛꯇ꯭ꯔꯤꯃꯥꯟ ꯍꯜꯂ ꯍꯜꯂꯛꯇ꯭ꯔꯤ ꯆꯠꯕ ꯃꯥꯜꯂꯦ ꯃꯥ ꯀꯩ ꯀꯩꯅꯣ ꯌꯥꯝ ꯊꯥꯒꯠꯂꯝꯕꯅꯦ ꯐꯣꯟꯗ ꯀꯣꯏ ꯆꯠꯄꯒꯤ
ꯑꫭ ꯑꯩꯈꯣꯏ ꯑꯩꯈꯣꯏꯒꯤ ꯀ꯭ꯂꯥꯁꯇ ꯑꯃ ꯄꯣꯁ ꯌꯥꯝ ꯇꯧꯕ ꯅꯨꯄꯤ ꯄꯣꯁ ꯇꯥꯕ ꯑꯃ ꯌꯥꯎꯕꯗꯣ ꯃꯥꯁꯨ ꯆꯠ ꯃꯥꯜꯂꯦ ꯀꫭꯏꯕꯥ
ꯆꯠꯂꯦ ꯃꯥ ꯉꯁꯥꯏ ꯍꯤꯒ ꯇꯣꯡꯕꯒꯤ ꯊꯥꯒꯠꯂꯛꯄ ꯎꯔꯝꯃꯤ ꯑꯩꯅ
ꯑꯧ ꯃꯥꯗꯤ ꯏꯔꯣꯏꯕꯁꯨ ꯍꯩ ꯃꯥꯜꯂꯦ ꯑꯩꯈꯣꯏ ꯏꯔꯣꯏꯕꯁꯨ ꯍꯩꯇꯦ ꯃꯥꯅ ꯍꯩꯇꯕ ꯑꯝꯇ ꯂꯩꯇꯦ ꯑꯣꯏꯕ
ꯀꯥꯏ ꯃꯥꯗꯤ ꯄꯨꯔꯥ ꯀꯩꯅꯣꯅꯤ ꯀꯩꯅꯣ ꯐꯤꯠ ꯐꯥꯠꯅꯤ ꯃꯥꯅ ꯎ ꯎꯝ ꯑꯗꯒꯤ ꯗ꯭ꯔꯦꯁꯀꯁꯦ ꯌ‌ꯦꯡꯉꯨ ꯃꯥꯅ ꯁꯦꯠꯂꯤꯕꯗ ꯌ‌ꯦꯡꯉꯨ
ꯄꯨꯛꯁꯤ ꯄꯨꯔꯥ ꯍꯥꯏꯗꯤ ꯁꯦꯂꯦꯕ꯭ꯔꯤꯇꯤꯅ ꯃꯤꯅꯤꯠ ꯃꯔꯤꯔꯤ ꯁꯤ ꯑꯗꯨꯗꯤ ꯊꯥ ꯃꯔꯤ ꯁꯨꯔꯛꯄꯗꯣ ꯃꯥꯟꯖꯜꯂꯛꯀꯦ
ꯄꯨꯀꯤ ꯄꯨꯀꯤ ꯀꯩꯅꯣ ꯁꯤ ꯁꯤꯁꯦ ꯄꯨꯛ ꯀꯪꯊꯕ ꯂꯩꯕꯅꯤ ꯁꯤ ꯇꯧꯖꯤꯁꯦ
ꯃꯑꯣꯡꯁꯤꯗꯤ ꯃꯥꯜꯂꯦꯍꯦ
ꯎꯝ ꯑꯗꯣ ꯑꯗꯨꯗꯣ ꯑꯩ ꯍꯩꯌꯦꯕꯀꯣ ꯑꯗꯨ ꯄꯨꯛꯇꯤ ꯈꯔ ꯅꯥꯕꯅꯦ ꯍꯥꯏꯗꯤ ꯀꯩꯅꯣ ꯇꯥꯁꯜꯂꯛꯄꯒꯤ ꯅꯣꯡ ꯅꯤꯅꯤ ꯅꯥꯔꯝꯒꯅꯤ ꯑꯗꯨꯒ ꯑꯗꯨꯝ ꯄꯨꯛꯇꯣ ꯇꯥꯁꯟꯈꯤꯕꯅꯦ
ꯅꯣꯡ ꯅꯤꯅꯤ ꯅꯥꯔꯝꯃꯒ ꯑꯃꯨꯛ ꯇꯥꯁꯟꯈꯤꯗꫭꯏꯔꫭ
ꯑꯥ ꯃ ꯍꯣꯏ ꯃꯥ ꯎ ꯏꯁꯥꯗꯣ ꯃꯔꯩ ꯃꯔꯩ ꯇꯥꯁꯟꯈꯤꯗꯣꯏꯅꯦꯕ ꯑꯗꯣ ꯅꯨꯡꯇꯤ ꯆꯥꯒꯤꯗꯤ ꯇꯧꯗꯧꯕ
ꯁꯤꯗꯅꯦꯀꯣ ꯅꯪ ꯉꯥꯏꯍꯥꯛꯇꯪ ꯂꯩꯔꯒ ꯃꯄꯥꯟꯗ ꯊꯣꯛꯑꯣꯕꯀꯣ ꯑꯩꯈꯣꯏꯒꯤ ꯅꯨ ꯅꯨꯄꯤꯗꯨꯗ ꯄꯣꯁ ꯇꯥꯔꯤꯁꯦ ꯅꯪ ꯑꯝꯇ ꯌꯦꯡꯉꯨꯆꯣ
ꯇꯥꯗꯤ ꯇꯥꯕꯅꯦ ꯃꯥ ꯃꯑꯣꯡꯗꯤ ꯇꯥꯕꯅꯦ
ꯃꯑꯣꯡꯗꯤ ꯇꯥꯌ‌ꯦ ꯑꯩꯒꯤ ꯄꯨꯛꯁꯤꯅ ꯃꯔꯣꯡ ꯃꯑꯣꯡ ꯇꯥꯕꯅꯦ ꯃꯥꯅ ꯃ‌ꯑꫭꯡ ꯑꯃ ꯃꯑꯣꯡ ꯇꯥꯕꯅꯦ ꯌꯦ ꯑꯗꯨ ꯅꯪ ꯀꯩꯅꯣ ꯑꯁꯦꯡꯕꯩ ꯑꯩꯈꯣꯏ ꯀꯥꯗ ꯂꯥꯛꯑ ꯌꯦꯡꯉꯨ ꯂꯥꯛꯑꯣ ꯐꯣꯟꯗ ꯋꯥꯔꯤ ꯁꯥꯟꯅꯕ ꯅꯠꯇꯕꯤꯗ
ꯂꯥꯛꯇꯣꯏꯅꯦ
ꯂꯥꯎꯑꯣ ꯂꯥꯎꯑꯣ ꯍꯧꯖꯤꯛ ꯂꯥꯎꯑꯣ
ꯍꯣꯏ ꯂꯥꯛꯑꯦꯒ‌ꯦ
ꯑꯧ ꯊꯝꯃꯣ ꯊꯝꯃꯣ